ꯀꯩ ꯇꯔꯦ ꯇꯔꯦ꯫
ꯀꯩꯗꯧꯔꯤꯅꯣ
ꯑꯩ ꯑꯁ ꯐꯕꯨꯡꯗ ꯂꯣꯡꯊꯣꯛꯑꯒ ꯂꯩꯔꯤ
ꯍꯣꯔꯦꯟ ꯅꯨꯃꯤꯗꯥꯡꯒꯤ ꯄ꯭ꯔꯣꯒꯥ꯭ꯔꯥꯝ ꯑꯝꯇ ꯌꯥꯁꯤꯗꯅ
ꯌꯥꯏꯅꯦ ꯉꯠꯇ ꯅꯪꯕꯨꯁ ꯨ ꯌꯥꯝ ꯁꯥ꯭ꯔꯅ ꯇꯨꯝꯅꯤꯡꯉꯕ ꯐꯥꯎꯔꯛ꯭ꯔꯣ ꯍꯧꯖꯤꯛꯇꯒ ꯋꯥꯔꯤ ꯌꯥꯝ ꯁꯥꯥꯟꯅꯅꯤꯡꯉꯤꯁꯦ
ꯄꯣꯛꯇꯦꯗ ꯑꯔꯦꯝꯕ ꯃꯌꯥꯝꯁꯦ ꯎꯕꯗ ꯃꯊꯥꯕꯨ ꯁꯥꯏ
ꯍꯣꯁꯇꯦꯜꯅ ꯑꯔꯤꯕꯃ ꯉꯥꯛꯇ ꯂꯩꯔꯕ꯭ꯔꯣ ꯇꯧꯔꯤꯁꯤꯕꯣ
ꯑꯦꯁ ꯀꯩ ꯋꯥꯂꯅꯦ꯫ ꯑꯁꯤꯒꯤ ꯆꯥꯛꯁꯤꯡꯗꯤ ꯀꯩꯀꯩ ꯏꯟꯁꯥꯡ ꯃꯊꯦꯜ ꯆꯥꯈ꯭ꯔꯕ꯫
ꯈꯨꯗꯤ꯫ ꯉꯔꯥꯡ ꯁꯟꯁꯥ ꯈꯔ ꯂꯦꯝꯅꯤꯡꯕ ꯁꯟꯁꯥꯗꯨꯒ ꯐꯖꯅ ꯄꯨꯞꯊꯕꯅꯤ ꯇꯟ ꯇꯟ ꯀꯩꯅꯣ ꯈꯔꯒ ꯂꯩ ꯎꯔꯦ ꯇꯟ ꯇꯪꯒꯟꯗꯣ ꯏꯦ ꯃꯄꯥꯟꯗꯒꯤ ꯂꯩꯔꯒ ꯍꯦꯛꯇ ꯃꯩ ꯊꯥꯕꯅꯤꯗꯅ
ꯑꯩꯕꯨ ꯊꯥꯖꯔꯁꯤꯔꯅꯦ꯫
ꯑꯦꯔ꯫ ꯅꯪ ꯆꯥꯛꯍꯧꯗ ꯇꯧꯅꯤ ꯆꯥꯛꯍꯥꯎꯅꯤ ꯈꯟꯒꯗꯕ꯫
ꯆꯥꯕꯒꯤ ꯋꯥꯗꯤ ꯀꯩꯅꯣꯅꯦ ꯆꯥꯅꯤꯡꯕ ꯃꯇꯝꯗ ꯆꯥ ꯌꯥꯕꯗꯨꯕꯨ꯫
ꯑꯣ ꯍꯣ ꯍꯣ ꯍꯣ ꯃꯥꯜꯂꯦ ꯀꯔꯤꯕꯨ ꯆꯥꯕꯤꯔꯒꯦ ꯉꯁꯤꯕꯨ꯫
ꯀꯩꯔꯣ꯫
ꯑꯥ
ꯑꯩꯅ ꯑꯗꯨꯝ ꯎꯗ ꯆꯥꯕꯗꯨ꯫ ꯑꯩꯈꯣꯏ ꯃꯥꯅ ꯄꯨꯈꯗꯤ ꯉꯥꯝ꯫
ꯌꯦ꯫ ꯃꯤꯅ ꯑꯍꯥꯎꯔꯁꯦꯅ ꯍꯥꯏꯖꯤꯟꯕꯤꯗꯨꯅ ꯅꯪꯅ ꯇꯧꯔꯛꯏꯁꯦ
ꯑꯦ ꯅꯠꯇꯦꯍꯦ ꯅꯪꯒꯤ ꯑꯁ ꯑꯩ ꯑꯗꯨꯃꯥꯏꯅ ꯑꯣꯏꯗꯕꯗꯤ ꯉꯥꯡꯗꯅꯤ
ꯅ ꯑꯗꯨ ꯀꯩꯅꯣ ꯇꯧꯕ꯭ꯔꯣ ꯒ꯭ꯔꯥꯝ ꯆꯥꯃ ꯇꯥꯕ꯭ꯔꯣ꯫
ꯑꯦ ꯒ꯭ꯔꯥꯝ ꯅꯠꯇꯦꯍꯦꯛ ꯀꯦꯖꯤ ꯀꯦꯖꯤ ꯑꯅꯤ ꯃꯈꯥꯏ ꯈꯔ ꯍꯦꯜꯂꯦ꯫ ꯑꯍꯨꯝꯃꯛꯇꯤ ꯌꯧꯗꯦ ꯑ ꯑꯍꯨꯝꯗꯩ ꯄꯋꯥ ꯇꯥꯕꯒ ꯍꯥꯏꯕꯗꯣ
ꯁꯨꯃꯥꯏꯅꯗꯤ ꯃꯥꯗꯦꯍꯦ ꯅꯪꯅ ꯑꯗꯨꯃꯥꯏꯅ ꯑꯆꯧꯕ ꯐꯥꯔꯒ ꯐꯣꯇꯣꯒ ꯁꯤꯗ ꯊꯥꯒꯠꯂꯛꯇꯕꯁꯤꯗꯤ ꯊꯥꯖꯕ ꯈꯤꯇꯪ ꯋꯥꯠꯄ ꯍꯥꯏꯇꯥꯔꯦ
ꯑꯁ ꯂꯣꯏ ꯅꯪ ꯊꯥꯖꯗꯔꯣ ꯑꯩꯈꯣꯏ ꯌꯨꯝꯗ ꯂꯥꯛꯑꯣꯕ ꯅꯪ ꯑꯩꯈꯣꯏ ꯄꯨꯈꯤꯗꯣ ꯉꯥ ꯃꯌꯥꯝ ꯂꯩꯌꯦꯕꯀꯣ
ꯎꯝ
ꯎꯪ ꯍꯥꯏꯗꯤ ꯑꯩꯈꯣꯏ ꯑꯩꯈꯣꯏ
ꯅꯪꯒꯤ ꯑꯃ ꯑꯍꯥꯎꯕ ꯆꯥꯔꯀꯥꯟꯗ ꯑꯍꯥꯎꯕꯥ ꯑꯃꯃꯨꯛ ꯆꯥꯗ꯭ꯔꯗꯤ ꯏꯁꯇꯨꯗ ꯁꯥꯟꯅꯧꯔꯥꯎꯅꯤꯗꯅ
ꯑꯁ ꯑꯗꯨ ꯁꯨꯝ ꯊꯥꯒꯠꯂꯒ ꯃꯤ ꯋꯥꯈꯜ ꯅꯨꯡꯉꯥꯏꯔꯔꯣꯏꯅ ꯍꯥꯏꯗꯤ ꯆꯥꯕ ꯐꯪꯗꯕ ꯅꯪꯖꯨꯉꯥꯏ ꯑꯩꯅ ꯁꯨꯝ ꯑꯍꯥꯎꯕ ꯁꯨꯝ ꯄꯤꯖꯩꯗꯅ ꯑꯩ ꯑꯃꯨꯛ ꯑꯃꯨꯛ ꯂꯥꯛꯀꯥꯟꯗ
ꯎꯏꯁ ꯌꯥꯔꯦ ꯏꯕꯨꯡꯉꯣ ꯅꯍꯥꯟ ꯑꯃꯨꯛ ꯂꯥꯛꯄꯗ ꯁꯧꯒ꯭ꯔꯤ ꯊꯣꯡꯕꯅꯤ ꯄꯤꯖꯔ ꯊꯥꯗꯣꯛꯂꯛꯏꯗꯣ
ꯑꯦꯔꯥ ꯑꯗꯨꯗꯤ ꯍꯥꯏꯅꯨꯗ ꯑꯩ ꯅꯉꯣꯟꯗ ꯁꯧꯒꯔꯤ ꯊꯣꯡꯕꯗꯤ ꯑꯦꯛ ꯏꯁꯣꯔ ꯁꯥꯈꯤ ꯁꯧꯒꯔꯤ ꯊꯣꯡꯕꯗꯤ ꯑꯩ ꯕꯤꯖꯗꯦ
ꯎ ꯑꯍꯥꯎꯕ ꯊꯣꯡꯒꯥꯟꯗꯅ ꯀꯧꯔꯛꯇꯕ ꯑꯗꯨꯒ ꯑ ꯁꯧꯒꯔꯤꯒꯨꯝꯕ ꯀꯩꯒꯨꯝꯕ ꯄꯤꯖꯔ ꯍꯦꯛ ꯊꯥꯗꯣꯔꯛꯄꯨꯝ ꯇꯧꯁꯥꯏ ꯅꯣꯡꯃꯆꯥꯥꯁꯤꯒ ꯍꯥꯏꯖꯤꯜꯂꯒ
ꯑꯁ ꯅꯪꯅ ꯑꯗꯨꯒꯤ ꯃꯨꯛ ꯈꯜꯂꯦ ꯂꯥꯛꯑꯣ ꯅꯪꯒꯤ ꯉꯥꯛꯇꯅꯤ ꯀꯩꯗꯧꯔꯒꯦ
ꯌꯥꯔꯦ ꯌꯥꯔꯦ ꯉꯁꯤ ꯑꯍꯥꯎ ꯆꯥꯕꯗꯁꯨ ꯀꯧꯔꯛꯇꯦ ꯑꯗꯨꯒ‌ ꯏꯁ꯭ꯌꯥ
ꯑꯁ ꯑꯩꯅ ꯍꯥꯏꯔꯤꯖꯦ ꯐꯥꯒꯤꯒꯤ ꯇꯥꯏꯕ ꯅꯪ ꯈꯜꯂꯦ ꯅꯪ ꯅꯁꯥ ꯂꯥꯛ ꯅꯁꯥ ꯂꯥꯛꯑꯣ ꯅꯪꯅ ꯐꯥꯠꯅꯤꯡꯕ ꯄꯨꯈ꯭ꯔꯤꯁꯤꯗꯒꯤ ꯀꯔꯤ ꯉꯥ ꯐꯥꯅꯤꯡꯉꯤ ꯑꯩꯈꯣꯏ ꯄꯨꯈ꯭ꯔꯤ ꯑꯍꯨꯝ ꯂꯩꯌꯦꯕ
ꯁꯤꯇꯨ ꯑꯁꯦ ꯑꯗꯨꯗꯤ
ꯑꯦ ꯅꯠꯇꯦ ꯑꯗꯨꯗꯤ ꯌꯥꯗꯦ ꯍꯥꯏꯗꯤ ꯑꯩꯈꯣꯏ ꯃꯥꯗꯣ ꯁꯨꯝ ꯉꯥ ꯐꯥꯕꯗ ꯈꯔ ꯉꯥꯎꯖꯩꯑꯦꯕ ꯑꯩꯈꯣꯏ ꯃꯥꯗꯣ ꯑꯗꯨꯅ ꯁꯨꯝ
ꯀꯩꯅꯣ ꯇꯧꯔꯒꯦ ꯑꯗꯣ ꯉꯥ ꯐꯥꯕꯗ ꯌꯥꯝ ꯉꯥꯎꯖꯔꯒꯅ ꯑꯩ ꯑꯦꯛꯋꯥꯔꯤꯝ ꯑꯃ ꯁꯥꯔꯒꯦ ꯑꯗꯨꯝ ꯎꯕꯤꯗ
ꯑꯁ ꯑꯗꯨꯗꯤ ꯅꯨꯡꯉꯥꯏꯔꯣꯏꯍꯦ
ꯀꯩꯅꯣ ꯍꯩ ꯉꯥ ꯐꯥꯕꯤ ꯁꯥꯟꯅꯖꯕꯅꯤ ꯀꯩꯅꯣꯗꯣ ꯅꯪ ꯍꯥꯏꯁꯦ ꯀꯩꯅꯣ
ꯉꯠꯇꯦ ꯑꯗꯨꯒꯤ ꯉꯥ ꯈꯨꯄꯥꯗꯨ ꯅꯠꯇꯦ ꯃꯤ ꯄꯨꯈ꯭ꯔꯤꯗ ꯂꯩꯒꯤꯕ ꯄꯣꯠꯇ ꯁꯤ ꯉꯥꯖꯤ ꯑꯣꯏꯔꯝ ꯕ ꯌꯥꯏꯀꯥꯟꯅ
ꯑꯣ ꯆꯦꯜꯂꯔꯣꯏꯗꯕ ꯃꯐꯝꯗ ꯐꯥꯕꯗꯨꯅꯤ ꯅꯨꯡꯉꯥꯏꯔꯤꯁꯦ
ꯑꯁ ꯅꯪ ꯇꯨꯔꯦꯟꯗ ꯈꯣꯏꯒ ꯆꯨꯄꯛꯇ꯭ꯔꯣ ꯑꯉꯥꯡꯑꯣꯀꯥꯟꯗ
ꯈꯣꯏ ꯑꯗꯨꯝꯕ ꯇꯧꯔꯛꯇꯦꯍꯦ
ꯎꯝ ꯂꯥꯏꯔꯤꯛ ꯂꯥꯏꯁꯨꯗ ꯊꯋꯥꯏ ꯌꯥꯎꯅ ꯍꯣꯠꯅꯔꯦꯒ ꯍꯥꯏꯖꯤꯜꯂꯛ ꯎꯅꯦ
ꯃꯥꯅꯦ ꯑꯩꯗꯤ ꯑꯥꯏ ꯑꯦꯁꯀꯤ ꯍꯧꯖꯤꯛ ꯄ꯭ꯔꯤꯄꯦꯔꯦꯁꯟ ꯀꯟꯅ ꯇꯧꯔꯤꯕꯅꯦ ꯍꯧꯖꯤꯛ
ꯎꯝ ꯅꯪꯖꯦ
ꯅꯪ ꯈꯪꯉꯧꯗ꯭ꯔꯥꯕꯣ ꯈꯪꯉꯝꯃꯔꯣꯏꯅꯤ ꯅꯣꯏꯅ ꯉꯥꯎꯁꯤꯟꯅꯔ ꯂꯩꯕꯅꯤꯅ ꯑꯩꯈꯣꯏꯅ ꯑꯃꯨꯛ ꯂꯥꯏꯔꯤꯛ ꯄ ꯑꯗꯨꯝ ꯂꯩꯕꯗꯨ ꯅꯣꯏ ꯈꯪꯉꯝꯃꯔꯣꯏ
ꯏꯊꯥꯗꯤ ꯊꯥꯖꯗꯦꯗ
ꯍꯌꯦꯡ ꯀꯩꯅꯣ ꯔꯤꯖꯔ ꯍꯥꯏꯗꯣꯛꯀꯥꯟ ꯈꯪꯗꯧ ꯉꯥꯏꯔꯦ ꯑꯗꯨꯀꯥꯟꯗ ꯆꯥꯛ ꯑ ꯑ ꯅꯪꯅ ꯆꯥꯛ ꯆꯔꯥ ꯑꯃ ꯁꯥꯥꯁꯦ ꯑꯩꯗꯣ ꯑꯩꯅ ꯑꯣꯏꯅ ꯄꯤꯖꯔꯒꯦ
ꯊꯥꯃꯣ ꯅꯪ ꯂꯥꯏꯔꯤꯛꯇꯨ ꯄꯥꯎ ꯈꯪꯗ ꯈꯣꯠꯇꯕ ꯂꯩꯔꯗꯤ ꯑꯗꯨꯝ ꯑꯩꯉꯣꯟ ꯇꯥꯟꯅꯔꯣ ꯑꯗꯨꯝ ꯑꯩ ꯅꯝꯕꯔ ꯌꯥꯎꯔꯤꯕ ꯅꯠꯇ꯭ꯔꯣ ꯐꯣꯟꯗ ꯑꯗꯨꯝ ꯇꯧꯔꯒ ꯅꯪꯅ ꯁꯤꯖꯦ ꯈꯤꯇꯪ ꯋꯥꯏ ꯁꯤꯖꯦ ꯃ ꯃꯣꯏ ꯈꯤꯇꯪ ꯑꯣꯏ ꯀꯥꯟ ꯍꯥꯏꯕꯗꯣ
ꯍꯣꯏꯅꯦ ꯍꯣꯏꯅꯦ ꯇꯥꯊꯣꯛ ꯇꯥꯁꯤꯟ ꯇꯧꯅ ꯇꯥꯝꯃꯤ ꯅꯪꯖꯨ ꯐꯖꯅ ꯍꯩꯕꯅꯦ ꯑꯩꯟ ꯈꯪꯉꯦ
ꯑꯗꯨꯝ ꯇꯥꯟꯅꯖꯤ ꯀꯩꯗꯧꯔꯒꯦ
ꯑꯩꯈꯣꯏꯒꯤ ꯀꯩꯅꯣꯒꯤ ꯃꯇꯥꯡꯗ ꯍꯥꯏꯇꯥꯔꯦ ꯏꯦꯒꯨꯝꯕ ꯀꯩꯒꯨꯝꯕ ꯏꯕꯖꯤ ꯅꯪ ꯐꯖꯅ ꯍꯩꯔꯝꯒꯅꯤ ꯈꯪꯉꯦ
ꯀꯔꯤ ꯏꯕꯕꯥ
ꯑꯦꯁꯦꯒꯨꯝꯕ ꯀꯩꯒꯨꯝꯕ ꯃꯌꯥꯝ ꯏꯕꯁꯦ ꯅꯪꯗꯤ ꯌꯥꯝ
ꯑꯦꯁꯦ ꯏꯕꯁꯦ ꯑꯩꯒꯤ ꯋꯥꯈꯜꯗ ꯅꯣꯏꯒꯤꯗꯤ ꯑꯍꯥꯟꯕ ꯅꯪꯅ ꯊꯥꯔꯤꯕ ꯅꯪ ꯑꯦꯛꯖꯥꯝꯗꯣ ꯑꯗꯨꯝꯕ ꯃꯈꯩꯗꯨ ꯈꯤꯇꯪ ꯁꯤꯚꯤꯜ ꯁꯥꯔꯚꯤꯁꯁꯀꯤ ꯑꯩꯉꯣꯟꯗꯗꯤ ꯈꯤꯇꯪ ꯆꯥꯎꯔꯕꯃꯤꯅ ꯇꯥꯏꯌꯔ ꯋꯥꯟꯗꯤ ꯀꯩꯁꯨ ꯑꯗꯨꯝꯕ ꯌꯥꯎꯗꯣꯏ ꯇꯥꯏꯌꯔ ꯇꯨꯗ ꯏꯪꯂꯤꯁꯀꯤ ꯑꯦꯁ ꯔꯥꯏꯇꯤꯡ ꯌꯥꯎꯔꯝꯒꯅꯦꯕ
ꯎꯝ ꯑ ꯅꯪꯗꯤ ꯌꯥꯝ ꯍꯩꯔꯝꯗꯧ ꯃꯥꯜꯂꯦꯕ
ꯑꯦ ꯑꯗꯨꯝ ꯇꯥꯟꯅꯁꯤ ꯂꯥꯛꯑꯣ
ꯎꯝ ꯃꯊꯤ ꯋꯥꯔꯤ ꯑ ꯌꯥꯝ ꯁꯨꯕꯅꯤꯅꯀꯣ ꯑꯗꯨꯝꯕꯗꯣ ꯌꯥꯝ ꯑꯒ ꯏꯒꯥꯏ ꯋꯥꯒꯁꯦ ꯀꯜꯂꯝꯒꯅꯤ ꯊꯪꯉꯦꯕꯩꯅ
ꯅꯠꯇꯦ ꯅꯠꯇꯦ ꯑꯗꯨꯃꯥꯏꯅ ꯍꯥꯏꯅꯣ ꯍꯥꯏꯅꯣꯗꯤ ꯑꯩꯈꯣꯏꯁꯨ ꯂꯥꯏꯔꯤꯛ ꯂꯥꯏꯁꯨꯗꯤ ꯊꯋꯥꯏ ꯐꯅ ꯌꯥꯎꯔꯛꯄꯅꯤꯗ ꯑꯗꯨꯅꯕꯨ ꯅꯣꯏ ꯐꯍꯟꯅꯤꯡꯗꯅ ꯑꯩꯈꯣꯏꯅ ꯅꯪꯇꯕꯨ ꯁꯤꯂꯣꯡꯗ ꯂꯥꯏꯔꯤꯛ ꯇꯝꯃ ꯆꯣꯠꯅ ꯆꯠꯈ꯭ꯔꯒ ꯑ ꯁꯦꯔꯥꯟ ꯇꯨꯔꯥꯟ ꯇꯧꯔꯣ ꯊꯣꯛꯂꯛꯄꯅꯤꯉꯝꯗ ꯅꯪꯗꯣ
ꯑꯣ ꯑꯩ ꯁꯦꯔꯥꯟ ꯇꯥꯟ ꯇ ꯍꯧꯁꯨ ꯑꯣꯏꯒꯗꯧꯔꯦ ꯃꯤ ꯍꯥꯏꯕꯗꯣ
ꯅꯪꯖꯦ ꯎꯝ ꯑꯗꯨꯕꯨꯗꯤ ꯑ ꯑꯁꯣꯏꯕꯕꯨꯗꯤ ꯀꯩꯝ ꯌꯥꯎꯗꯦꯗ ꯅꯪ ꯀꯃꯥꯏꯅ ꯇꯧꯅꯣ ꯅꯕꯨ ꯇꯣꯗꯤ ꯀ ꯊꯣꯔꯗꯨ ꯍꯟꯗꯛꯇꯨꯕ
ꯍꯪꯉꯛꯁꯤꯔꯣ ꯁꯨꯝ ꯀꯩꯅꯣ ꯇꯧꯔ ꯐꯝꯖꯤꯜꯂꯒ ꯑꯗꯨꯝ ꯂꯥꯏꯔꯤꯛ ꯄꯥ ꯂꯩꯕꯗꯣ ꯍꯥꯟꯗꯤ ꯆꯦꯟ ꯁꯣꯁꯨ ꯁꯥꯟꯅ꯭ꯔꯥ ꯃꯌꯨꯖꯤꯛꯇꯁꯨ ꯁꯥꯟꯅꯗ꯭ꯔꯕ
ꯑꯗꯣ ꯅꯪꯅ ꯀꯃꯥꯏꯅ ꯇꯧꯔꯤꯕ ꯅꯪꯗꯤ ꯑꯗꯨꯝ ꯁꯥꯟꯅꯕꯁꯨ ꯑꯗꯨꯝ ꯆꯠꯂꯦ ꯑꯗꯨꯝ ꯅꯣꯡꯃ ꯅꯣꯡꯃꯩ ꯊꯣꯟꯒꯠꯂꯛꯏꯖꯦ ꯀꯃꯥꯏ ꯇꯩꯅꯣ
ꯍꯣꯏ ꯍꯦ ꯑꯩꯅ ꯑꯖ ꯀꯩꯅꯣ ꯇꯧꯕꯩꯅꯦ ꯑꯩ ꯁꯤꯗꯤ ꯑꯩꯗꯣ ꯍꯥꯟꯅ ꯌꯥꯝ ꯇꯥꯟ ꯌꯥꯝ ꯌꯥꯝꯅ ꯌꯥꯝ ꯁꯣꯜꯂꯝꯃꯦꯕ
ꯎꯝ
ꯌꯥꯝ ꯁꯣꯜꯂꯝꯃꯗ ꯈꯤꯇꯪ ꯏꯁꯥꯅ ꯅꯣꯏ ꯈꯜꯍꯟꯒꯦꯅ ꯅꯣꯏꯅꯕꯨꯗꯤ ꯑꯃꯔꯣꯝꯗ ꯑꯃꯨꯛ ꯈꯟꯜꯂꯤꯁꯤ ꯍꯣꯏꯖꯦ ꯊꯥꯎ ꯊꯨꯝ ꯆꯥꯕꯒꯤꯅꯦꯅ ꯆꯥꯕꯨꯗꯤ ꯆꯥꯏ ꯁꯨꯝ ꯅꯣꯏꯗꯖꯨ ꯍꯧꯕꯗꯤ ꯅꯨꯡꯇꯤꯒꯤ ꯉꯝꯗ꯭ꯔꯦꯕ
ꯎꯝ ꯗꯨꯝ ꯆꯥꯛꯇꯤ ꯐꯖ ꯆꯥꯔꯦꯕ ꯅꯣꯑꯝꯃꯦꯗ
ꯑꯁ ꯈꯪꯗꯦꯗ ꯍꯥ
ꯆꯥꯕ ꯌꯥꯕꯃꯈꯩ ꯐꯖꯅ ꯆꯥꯔꯝꯗꯧ ꯃꯥꯜꯂꯦ ꯍꯥꯏꯗꯤ ꯅꯣꯏꯔꯛꯏꯕ ꯆꯥꯡꯖꯦ ꯌꯥꯗꯦꯕ
ꯎꯝ ꯑꯃ ꯈꯤꯇꯡꯗꯤ ꯆꯥꯏ ꯍꯥꯏꯇꯥꯔꯤ ꯆꯥꯗꯦꯗ ꯍꯥꯏ ꯌꯥꯔꯔꯣꯏꯕ
ꯎꯝ ꯑꯗꯨꯝ ꯆꯥꯕꯗꯖꯨ ꯈꯔꯥ ꯉꯥꯎꯖꯕꯅꯤꯅꯀꯣ ꯅꯪꯗꯤ
ꯎꯝ
ꯑꯗꯥꯖꯨ ꯃꯌꯥꯝꯖꯦ ꯂꯣꯏ ꯅꯣꯏꯔꯝꯗ꯭ꯔꯤꯗꯨꯁꯨ ꯆꯥꯕꯕꯨ ꯐꯖꯅ ꯆꯥꯕꯅꯤꯍꯦ ꯅꯣꯏꯖꯗ ꯋꯥꯅꯦ
ꯑꯦꯁ ꯅꯪ ꯑꯃꯥꯏ ꯍꯥꯏꯅꯨꯗ ꯆꯥꯕꯊꯛꯄꯖꯦ ꯑꯈꯣꯏꯅ ꯆꯥꯔꯛꯏꯁꯦ ꯍꯟꯗꯛ ꯈꯛ ꯇꯟꯅꯤꯗ ꯍꯥꯟꯅꯗꯩꯩ ꯀꯩꯁꯨ ꯆꯥꯔꯛꯇꯃꯤꯗ
ꯍꯧꯖꯤꯛꯇꯤ ꯆꯍꯤ ꯃꯇꯥꯡꯖꯤꯅ ꯌꯥꯔꯛꯇ꯭ꯔꯕ ꯅꯣꯏꯔꯣ ꯍꯥꯏꯕ ꯃꯇꯝꯗ ꯌꯧꯔꯛꯑꯕ ꯆꯍꯤꯗꯨꯅ ꯑꯉꯥꯡ ꯃꯆꯥꯗꯤ ꯅꯠꯇ꯭ꯔꯦ ꯑꯥ ꯆꯍꯤ ꯌꯥꯡꯈꯩ ꯍꯨꯝꯐꯨ ꯁꯨꯔꯕ ꯅꯪꯅ
ꯑꯁ ꯑꯗꯨ ꯍꯥꯏꯅꯨꯍꯦ ꯑꯩ ꯑꯩ ꯑꯩ ꯑꯩꯅ ꯄꯣꯛꯏꯖꯤ ꯀꯩꯁꯨ ꯌꯥꯝ ꯀꯨꯏꯗ꯭ꯔꯤ ꯀꯩꯅꯣ ꯎꯝ ꯆꯍꯤ ꯀꯨꯟꯃꯔꯤꯃꯨꯛ ꯈꯛꯇ ꯉꯥꯏꯔꯤ ꯀꯩꯅꯣ
ꯎꯝ ꯍꯣꯏꯅꯦ ꯍꯣꯏꯅꯦ ꯃꯅꯕꯁꯦ ꯐꯥꯒꯤ ꯅꯠꯇꯦ ꯅꯪꯕꯨ ꯍꯣꯔꯦꯟ ꯅꯪ ꯁꯥꯟꯅꯕ ꯊꯣꯛꯂꯛꯀꯗꯣꯏꯔꯥ
ꯏꯁ ꯅꯪꯅ ꯃꯨꯛ ꯑꯩꯉꯣꯟꯗ ꯍꯪꯖꯜꯂꯛꯏ ꯅꯤ ꯁꯨꯡꯊꯣꯛ ꯊꯣꯛꯇꯕ ꯅꯪꯅ
ꯑꯦ ꯑꯩ ꯂꯥꯏꯔꯤꯛ ꯄꯥꯔ ꯂꯩ ꯍꯥꯏꯕꯅꯤꯅꯦ ꯅꯪꯕꯣ ꯉꯁꯤꯕꯨꯗꯤ ꯊꯣꯛꯂꯛꯀꯦꯅꯪ ꯈꯟꯕꯅꯦ ꯀꯩꯅꯣꯅꯦ ꯅꯪꯕꯣ ꯂꯥꯏꯔꯤꯛꯇ ꯑꯗꯨꯝ ꯄꯥꯔ ꯂꯦꯌꯣ ꯍꯥꯏꯔꯣ ꯑꯩꯁꯦ
ꯅꯪꯅ ꯅꯪꯅ ꯂꯥꯏꯔꯤꯛ ꯄꯥꯕꯗꯣ ꯑꯩꯖꯨ ꯍꯥꯟꯅ ꯌꯥꯝ ꯇꯧꯔꯝꯃꯦꯕꯀꯣ ꯀꯥꯗꯩꯩꯒ ꯃꯄꯥꯟ ꯊꯣꯛꯇꯕꯤ ꯑꯗꯨꯝ ꯂꯥꯏꯔꯤꯛ ꯄꯥ ꯂꯩꯔꯝꯃꯦ ꯑꯗꯣ ꯑꯗꯨꯃꯥꯏꯅ ꯅꯠꯇꯦꯗ ꯫ ꯅꯪꯅ ꯁꯨꯝ ꯑꯩꯈꯣꯏꯖꯦ ꯐꯠꯇꯅ ꯁꯨꯝ ꯎ ꯂꯩꯔꯦ ꯍꯥꯏꯗꯤ ꯑꯐꯕꯖꯨ ꯈꯤꯠ ꯇꯪ ꯂꯧꯍꯧ ꯍꯥꯏꯕꯗ ꯅꯣꯏꯗꯩꯩꯗꯤ ꯑꯩꯈꯣꯏꯅ ꯑꯃꯨꯛ ꯍꯥꯏ ꯑꯈꯣꯏꯅ ꯊꯦꯡꯅꯔꯛꯄ ꯑꯦꯛꯁꯄꯦꯔꯤꯌꯦꯟꯁꯇꯣ ꯫ ꯑꯩꯅ ꯉꯁꯤ ꯍꯥꯏꯗꯣꯏ ꯋꯥꯖꯤ ꯅꯪ ꯅꯄꯨꯟꯁꯤꯗꯨꯗ ꯀꯅꯥꯝꯇꯅ ꯁꯨꯝꯕ ꯋꯥꯖꯦ ꯀꯩꯝ ꯉꯥꯡꯕꯤꯔꯛꯑꯣꯏꯕ ꯅꯉꯣꯟꯗ ꯈꯪꯉꯕ ꯫
ꯅꯪꯗꯤ ꯑꯗꯨꯝ ꯈꯔ ꯆꯥꯔ ꯊꯛꯑꯒ ꯈꯔꯥ ꯆꯥꯔ ꯊꯛꯑ ꯄꯨꯡꯇꯨꯝ ꯇꯨꯝꯃ ꯂꯩꯌꯨ ꯅꯕꯨꯛꯇꯣ ꯀꯪꯈꯠꯂꯒ ꯫
ꯄꯥꯏꯖꯤ ꯃꯅꯨꯡꯗ ꯑꯩꯁꯤ ꯃꯤꯗ ꯂꯥꯏꯔꯤꯛ ꯄꯥꯏ ꯄꯥꯏ ꯍꯥꯏꯒꯗ꯭ꯔꯕ ꯫ ꯑꯩꯅ ꯄꯥꯏ ꯑꯖꯦ ꯊꯥꯖꯗꯕ꯭ꯔꯕ ꯊꯥꯖꯗ꯭ꯔꯒ ꯑꯩ ꯀꯩꯅꯣꯗ ꯂꯩꯔꯤꯕ ꯂꯥꯏꯔꯤꯛ ꯃꯌꯥꯝꯁꯤ ꯌꯦꯡꯉꯣꯁꯦ ꯫ ꯑꯩ ꯕꯨꯛꯁꯦ ꯂꯩꯔꯤꯁꯦ ꯁꯤꯌꯦꯡꯉꯣꯁꯦ ꯀꯩꯅꯣꯅꯦ ꯫
ꯎꯝ ꯫ ꯆꯍꯤꯗꯣ ꯅꯧꯔꯤꯀꯥꯟꯗꯅꯦ ꯑꯣꯏꯗꯣꯕ ꯊꯕꯛ ꯇꯧꯀꯣ ꯫
ꯑꯣꯏꯗꯧꯕ ꯊꯕꯛ ꯅꯠꯇꯦꯃꯤ ꯑꯣꯏꯗꯣꯏ ꯉꯥꯏ ꯂꯩꯔꯁꯤꯕꯨ ꯅꯪ ꯀꯩꯅꯣ ꯅꯪ ꯉꯥꯡꯉꯤꯗꯨꯕꯨ ꯫ ꯃꯤ ꯃꯤꯒꯤ ꯀꯟꯐꯤꯗꯦꯟꯁ ꯍꯥꯠꯄ ꯊꯕꯛꯇꯨ ꯇꯧꯔꯛꯀꯅꯨ ꯫
ꯀꯟꯐꯤꯗꯤꯅꯦꯁ ꯍꯥꯠꯄ ꯅꯠꯇꯦꯅꯦ ꯅꯃꯥꯁꯨ ꯅꯨꯄꯥꯁꯨ ꯑꯍꯟ ꯑꯣꯏꯔꯦꯅꯩ ꯅꯨꯄꯤ ꯊꯤꯒꯦ ꯊꯤꯖꯤꯜ ꯂꯣꯅꯦ ꯅꯪꯕꯨ ꯅꯨꯄꯤꯁꯨ ꯐꯪꯉꯝꯃꯣꯏꯅꯦ꯫
ꯅꯨꯄꯤ ꯀꯣꯏꯕꯀꯥꯏꯅ ꯅꯨꯄꯤꯁꯤ ꯀꯣꯟꯅ ꯀꯣꯏꯒꯗꯕ ꯊꯕꯛ ꯍꯟꯅ ꯐꯪꯒꯗꯕ
ꯅꯣꯏꯅ ꯄꯥꯡꯀꯣꯏꯗ ꯀꯣꯏꯖꯤꯜꯂꯒ ꯊꯕꯛꯁꯨ ꯇꯧꯗꯕꯤꯗ ꯅꯨꯄꯤ ꯂꯣꯏꯁꯤꯜꯂꯒ ꯋꯥꯗꯕꯔ꯫ ꯃꯤ ꯃꯆꯥꯗꯣ ꯅꯣꯏꯅ ꯋꯥꯍꯟꯁꯤꯅ ꯅꯣꯏꯅ ꯇꯧꯔꯤꯕ ꯅꯠꯇ꯭ꯔꯣ꯫
ꯃꯤꯒꯤ ꯃꯆꯥꯗꯒꯅꯦ ꯄꯥꯝꯃꯤ ꯅꯨꯡꯁꯤꯒꯦ ꯍꯥꯏꯔꯅꯨꯀꯣ ꯃꯤ ꯃꯆꯥꯗ ꯀꯤꯈꯤꯅꯤ꯫
ꯑꯦꯁ ꯅꯁꯛꯇꯣ ꯎꯕ ꯀꯤꯒꯗꯨꯏ ꯑꯤꯏꯔꯝꯅꯤ ꯅꯣꯏ ꯍꯥꯏꯔꯛꯇꯨꯏꯁꯤ ꯅꯣꯏ ꯅꯃꯥꯟꯅꯗꯤ ꯀꯤꯖꯩꯌꯦ ꯍꯥꯏꯔꯛꯀꯗꯨꯕ ꯑꯣꯏꯔꯝꯒꯅꯤ ꯅꯪꯒ ꯆꯠꯃꯤꯟꯅꯔꯗꯤ꯫
ꯅꯣꯏꯒꯤ ꯃꯆꯥꯗꯨꯗ ꯑꯃꯨꯛ ꯅꯨꯡꯁꯤ ꯄꯥꯝꯃꯤ ꯏꯁꯥ ꯄꯥꯈꯪꯅꯤ ꯅꯣꯏꯅꯅꯦ ꯄꯥꯈꯪꯅꯤ ꯍꯥꯏꯀꯥꯟꯗ ꯊꯥꯖꯔꯣꯏꯕ ꯅꯨꯄꯤ ꯑꯍꯨꯝ ꯃꯔꯤ ꯊꯤꯕ ꯅꯤꯄꯥꯒ ꯃꯥꯜꯍꯟꯒꯅꯤ ꯈꯪꯉꯕ
ꯌꯥꯔꯤꯕꯀꯣ ꯅꯪ ꯅꯍꯥꯟ ꯅꯣꯡꯃ ꯆꯠ ꯆꯠꯃꯤꯟꯅꯧꯕꯗꯨꯗ ꯈꯣꯏ ꯑꯗꯨꯗꯩ ꯈꯪꯅꯕ ꯑꯉꯥꯡ ꯑꯃ ꯂꯩꯌꯦ ꯑꯗꯨꯅ ꯍꯥꯏꯔꯛꯏꯅꯦ ꯅꯪꯒ ꯂꯥꯛꯃꯤꯟꯅꯔꯤꯕ ꯀꯀꯥꯗꯣ ꯃꯁꯛꯇꯨ ꯎ ꯎꯕꯗ ꯀꯤꯖꯩꯅꯤꯒ ꯍꯥꯏꯅꯦ ꯅꯪꯗꯤ ꯅꯪꯗꯤ ꯍꯪꯉꯣꯏꯗꯕ꯭ꯔꯥꯒ ꯍꯥꯏ ꯄꯨꯜꯂꯤꯗꯣ ꯑꯁ ꯑꯩꯅ ꯑꯦ ꯐꯕꯅꯤꯍꯦ ꯈꯣꯠꯅꯤ ꯐꯖꯅꯗꯤ ꯍꯥꯏꯕꯤꯔꯝꯕꯅꯦ ꯑꯗꯨ ꯐꯖꯅ ꯇꯤꯗꯤ ꯌꯧꯔꯦ ꯃꯈꯀ꯭ꯔꯥ ꯀ ꯊꯛ ꯊꯛ ꯅꯤꯛꯇꯅ
ꯅꯪꯅ ꯁꯟ ꯅꯪꯅꯅꯦ ꯑꯩꯒꯤ ꯐꯖꯕꯁꯤꯗꯅꯦ ꯀꯜꯂꯞꯄꯒꯤ ꯅꯪꯅ ꯄꯪꯉꯥꯡ ꯉꯥꯡꯕꯗꯣ ꯑꯗꯨ ꯇꯧꯅꯨ
ꯄꯉꯥꯡ ꯉꯥꯡꯕ ꯅꯠꯇꯦ ꯁꯤꯗꯤ ꯗꯥꯏꯔꯦꯛ ꯄ꯭ꯔꯨꯐ ꯂꯩꯔꯕꯅꯤꯌꯦ
ꯑ ꯌꯥꯔꯦ ꯏꯕꯨꯡꯉꯣ ꯌꯥꯔꯦ ꯀꯣ ꯌꯥꯔꯦ
ꯅꯪꯅ ꯍꯦꯛ ꯊꯥꯖꯗ꯭ꯔꯒꯁꯨꯅꯦ ꯑꯩ ꯍꯪꯕꯤꯒꯦꯁꯦ ꯍꯌꯦꯡ ꯅꯣꯡꯃ ꯊꯦꯡ ꯀꯩꯅꯣ ꯇꯧꯁꯦ ꯊꯣꯛꯑꯒ ꯑꯥ ꯆꯥꯔ ꯀꯩꯅꯣꯝ ꯊꯛꯃꯤꯟꯅꯔꯒ ꯑꯦ ꯁꯤ ꯁꯤꯅꯤ ꯍꯥꯏꯔꯗꯤ ꯑꯩꯅ ꯏꯆꯟꯅꯨꯄꯤꯁꯤꯡꯅꯦꯕꯀꯣ ꯑꯩ ꯏꯟꯇꯔꯗꯦꯛꯁꯟ ꯇꯧꯕꯤꯒꯦ ꯅꯪꯅ ꯅꯁꯥ ꯃꯇꯧꯗꯣ ꯈꯔ ꯐꯖꯕꯅꯤꯅ ꯃꯌꯥꯝꯗꯤ ꯊꯣꯏꯗꯣꯛꯅ ꯐꯖꯕꯅꯤꯅ ꯑꯉꯥꯡꯁꯤꯡꯅ ꯀꯤꯔꯤꯗꯣ ꯀꯤꯌ ꯐꯗꯕꯅꯕꯝꯇ ꯍꯥꯏꯈꯤꯒꯁꯦ
ꯍꯣ ꯍꯣ ꯐꯔꯦ ꯐꯔꯦ ꯊꯝꯃꯣ ꯌꯥꯔꯦ ꯉꯥꯡ ꯉꯅꯨ ꯇꯥꯅꯤꯡꯗ꯭ꯔꯦ
ꯉꯥꯏ ꯈꯣꯏꯍꯦ
ꯉꯔꯔ ꯉꯥꯔꯔ ꯑꯩꯁꯨ ꯀꯣꯏꯔꯒ ꯏꯁꯥ ꯄꯥꯈꯪ ꯀꯩꯅꯣ
ꯏꯁ ꯍꯨꯉ ꯂꯥꯏꯐ